ꯁꯨꯔꯗꯤ
ꯀꯨꯏꯔꯦ ꯀꯨꯏꯔꯦꯅꯦ ꯑꯩꯅ ꯇꯧꯔꯨꯁꯦ ꯆꯠꯂꯤꯁꯦ
ꯑꯣ ꯂꯥꯛꯇ꯭ꯔꯤꯅꯦꯗꯣ ꯑꯩ ꯎꯗꯕ ꯑꯗꯨꯒ ꯍꯧꯖꯤꯛꯇ ꯆꯤꯡꯊꯔꯀꯥꯟꯗ ꯎꯏ
ꯔꯤꯇꯟ ꯇꯧꯔꯛꯄꯗꯤꯅꯦ ꯀꯩꯅꯣ ꯇꯧꯋꯦ ꯁꯤ ꯍꯥꯡꯈ꯭ꯔꯁꯨ ꯑꯗꯨꯝ ꯍꯤꯡꯉꯛꯑꯦ ꯀꯜ ꯌꯥꯁꯪꯒ꯭ꯔꯁ
ꯑꯣ
ꯌꯥ ꯑ ꯁꯔ ꯍꯥꯕ ꯌꯥ
ꯑꯥ
ꯊꯣꯡꯝꯕ꯭ꯔꯥ
ꯈꯣꯏ ꯃꯥꯟꯕ ꯊꯥꯕꯕ ꯍꯥꯏꯕ ꯍꯥꯏꯔꯤꯕ꯭ꯔꯣ
ꯐꯥꯏ ꯑꯗꯨꯗꯤ
ꯑꯩꯅ ꯑꯩꯈꯣꯏ ꯕꯥꯂꯨ ꯉꯥ ꯐꯥꯕ ꯆꯠꯇꯕꯅꯦꯕ
ꯑꯕꯨ ꯀꯩꯅ ꯅꯃꯅꯦꯅ ꯍꯩꯌꯦ ꯉꯥ ꯐꯥꯕꯗꯤ ꯉꯥꯗꯣ ꯃꯥ ꯉꯥꯏꯇ ꯉꯥꯏꯇ ꯐꯥꯔꯒ ꯄꯨꯈꯈꯤ ꯀꯣ ꯀꯩꯅꯣꯗꯒꯤꯩ ꯈꯨꯗꯤꯡꯗꯒꯤꯩ ꯐꯥꯕ ꯑꯣꯏꯁꯨ ꯉꯥꯏꯇ ꯉꯥꯏꯇ ꯐꯥꯔꯕꯃꯤꯅꯦ ꯑꯦꯛꯁꯄꯤꯔꯤꯟꯁꯇꯣ
ꯈꯨꯗꯦꯡꯗꯩ ꯐꯥꯕ ꯑꫭꯏꯖꯨ ꯍꯥꯏꯖꯦ
ꯉꯥꯏꯥꯛꯇ ꯉꯥꯛꯇ ꯄꯥꯏꯔꯦꯗꯅ ꯉꯥꯗꯣ ꯁꯤ ꯉꯥꯗꯅ ꯁꯨꯃꯥꯏꯅ ꯄꯥꯏꯒꯗꯕ ꯁꯤ ꯉꯥꯗꯅ ꯁꯨꯃꯥꯏꯅ ꯄꯥꯏꯗ ꯈꯪꯉꯦꯗꯅ ꯃꯥꯅꯦꯅ ꯍꯩ ꯂꯩ
ꯃꯥꯅꯦ ꯍꯥꯏꯗ ꯌꯥꯕ ꯃꯥ ꯉ ꯐꯕꯒꯁꯨ ꯕꯅ ꯍꯥꯏꯕ
ꯀꯔꯤ ꯊꯣꯡꯉꯒ ꯆꯥꯔꯒꯦ
ꯑ ꯇꯥꯎꯔꯒ ꯊꯣꯡꯉꯦ ꯀꯥꯄꯣꯛ ꯀꯥꯕꯣꯛ ꯇꯛꯊꯣꯛꯑꯒ ꯑ ꯉꯥꯒꯗꯤ ꯃꯄꯤ ꯃꯄꯤꯅꯦ ꯉꯥꯃꯨꯒꯁꯨ ꯌꯥꯝ ꯌꯥꯎꯔꯤ
ꯊꯧꯕꯣꯡ ꯑꯥꯄꯥꯛꯄ ꯀꯌꯥ ꯌꯥꯎꯏꯤ ꯌꯥꯝ ꯄꯥꯛꯄꯗ
ꯁꯤ ꯌꯧꯔꯛꯄꯗꯗꯤ ꯑꯄꯥꯛꯄꯒ ꯂꯣꯏꯑꯣ ꯄꯤꯛꯁꯜꯂ ꯑꯗꯨꯅꯤ
ꯌꯥꯝ ꯄꯥꯛꯄ ꯌꯥꯎꯗ꯭ꯔꯣ ꯈꯨꯗꯣꯟ ꯑꯍꯨꯝ ꯄꯥꯛꯄ
ꯐꯔ ꯑꯗꯨ ꯌꯥꯎꯗꯤ ꯌꯥꯎꯔ ꯃꯥꯜꯂꯦ
ꯀ ꯀꯠꯇꯂꯥ ꯃꯆꯥ ꯃꯥꯟꯕ
ꯍꯣꯏ ꯍꯣꯏ ꯌꯥꯎꯋꯦ ꯌꯥꯎꯋꯦ ꯃꯄꯤꯗꯣ
ꯍꯣꯏ ꯍ ꯐ ꯆ ꯇꯔꯣꯗ
ꯐꯖꯩꯌꯦ ꯀꯃꯥꯏ ꯋꯥꯔꯦꯅ ꯇꯣꯡꯕꯅꯦ
ꯍꯥꯏꯗꯤ ꯋꯥꯗꯦ
ꯀꯜꯂꯤ ꯅꯪ ꯉꯗꯗꯦ
ꯋꯥꯃꯟꯗꯅ ꯆꯥꯛ ꯆꯥꯅꯤꯡꯗ꯭ꯔꯦ
ꯁꯥꯥꯛꯇ ꯀꯅꯥꯊꯣꯒꯦ
ꯆꯥꯛꯇꯣ ꯃꯤꯇꯨꯅ ꯊꯣꯡꯉꯦ ꯍꯟꯖꯥꯡ ꯊꯣꯡꯉ ꯍꯣꯔꯃꯦꯟꯗ ꯑꯩꯅ ꯊꯣꯡꯕꯤꯔꯦ ꯑꯗꯩ ꯉꯥꯗꯣ ꯑꯩꯅ ꯇꯥꯎꯕꯤꯔꯦ ꯑꯗꯨ ꯐꯤꯔꯣꯟꯗꯨ ꯂꯣꯏꯁꯜ ꯑꯃꯨꯛ ꯂꯣꯏꯁꯜꯂꯦ
ꯂꯣꯏꯗ꯭ꯔꯤꯕꯣ ꯉꯔꯥꯡꯒꯤ ꯐꯤꯔꯣꯜꯗꯨꯕꯣ
ꯎꯝ ꯈꯔ ꯁꯣꯝ ꯀꯥꯗ ꯂꯩꯕꯈꯩ ꯂꯣꯏꯔꯦ ꯄꯤꯟꯇꯨꯒꯤ ꯃꯥꯒꯤ ꯈꯥꯎꯗ ꯀꯩꯗ ꯌꯥꯎꯕꯗꯣ ꯎ ꯄꯨꯗ ꯍꯥꯞꯆꯤꯟꯒꯗꯕꯗꯗꯣ ꯍꯥꯞꯆꯤꯟꯗ꯭ꯔꯔꯤ ꯑꯗꯒꯤ ꯑꯁ ꯁꯪꯒꯣꯏꯗ ꯌꯥꯝ ꯌꯥꯝ ꯂꯩꯔꯦ ꯐꯤꯌꯥꯡꯀꯣꯛꯇ ꯐꯤꯔꯣꯜ ꯆꯖꯝꯕꯣꯗ ꯀꯩꯗ ꯐꯤꯔꯣꯜ ꯌꯥꯝ ꯂꯩꯔꯤꯌꯦ
ꯑꯁ
ꯕꯣꯔꯥꯗ ꯍꯥꯟꯕ ꯌꯥꯕꯁꯤꯡ ꯕꯣꯔꯥꯗꯁꯤ ꯌꯦꯡꯉ ꯂꯣꯏ ꯃꯩ ꯊꯥꯗꯣꯛꯈ꯭ꯔꯅꯤ ꯄꯨꯟꯅ ꯍꯟꯅ ꯌꯦꯡꯗꯕꯤꯗ
ꯊꯣꯛ ꯍꯥꯏꯩꯅꯣ
ꯑꯦꯅꯦ ꯂ ꯌꯥ ꯅꯂꯨ ꯇꯣ ꯑꯩꯗꯤ ꯃꯅꯤꯡꯗꯁꯨ ꯂꯩꯔꯤ ꯐꯤꯔꯣꯜ ꯐꯩꯖꯛꯀꯁꯨ ꯂꯩꯔꯤ ꯁꯨꯗꯣꯛꯀꯗꯕ ꯕ꯭ꯔꯥꯡꯀꯦꯠ ꯅꯨꯡꯕꯦꯠ ꯀꯤꯁꯜꯂꯒ ꯐꯅꯅꯗꯤ ꯁꯨꯒꯗꯕ ꯑꯗꯩ ꯁꯨꯔꯒ ꯏꯃꯨꯡꯗ ꯄꯨꯁꯤꯜꯂꯗꯤ ꯐꯕ ꯈꯪꯗꯗ ꯁꯨꯗꯣꯡꯑꯨꯛ ꯄꯨꯁꯤꯜꯂꯤ ꯑꯃꯨꯛ ꯍꯥꯞꯆꯜꯂꯤ ꯁꯦꯠꯁꯨ ꯁꯦꯠꯄꯤꯗꯦ ꯑꯃꯨꯛ ꯄꯨꯊꯣꯛꯏ ꯑꯃꯨꯛ ꯍꯥꯞꯆꯤꯜꯂ ꯄꯨꯊꯣꯛꯀ ꯄꯨꯁꯤꯟꯒꯦ ꯇꯧꯕ ꯁꯔꯞ ꯑꯃꯨꯛ ꯅꯤ ꯊꯨꯅꯤ ꯑꯃꯨꯛ ꯄꯨꯊꯣꯛꯀꯅꯤ ꯊꯥꯎ
ꯍ ꯍ
ꯆꯤ ꯇꯤꯕ
ꯀꯗꯤꯦ
ꯎꯝ ꯆꯦꯄ꯭ꯔ ꯁꯤꯦꯠꯇꯕꯤ
ꯉꯁꯤ ꯀꯌꯥ ꯇꯧꯋꯦ ꯇꯧꯋꯦ ꯇꯧꯕꯁꯦ ꯉꯁꯤ ꯀꯌꯥꯅꯤ ꯁꯨꯔꯦ ꯑꯩ ꯌꯨꯝꯗ ꯍꯣꯡꯇꯣꯛꯄ
ꯍꯥꯥ
ꯉꯁꯤꯒ ꯀꯌꯥꯅꯤ ꯁꯨꯔꯒꯦꯕ ꯌꯨꯝ ꯍꯣꯡꯗꯣꯛꯏꯗꯣ
ꯉꯁꯤ ꯅꯨꯃꯤꯠ ꯃꯉꯥꯅꯤ ꯆꯞꯄꯥ ꯁꯨꯔꯦ
ꯑ
ꯍꯌꯦꯡꯩꯗꯤ ꯎꯄꯨꯗ ꯍꯟꯗꯧꯅꯣ ꯂꯥꯛꯑꯝꯗꯅ ꯎꯄꯨꯁꯦ ꯍꯥꯡꯖꯤꯜꯂꯛꯒꯁꯨ ꯐꯅ ꯐꯔꯦ ꯑꯗꯨ ꯅꯠꯇꯗꯤ ꯑꯁ ꯑꯗꯨꯝ ꯂꯩꯔꯗ ꯍꯗ ꯍꯒ ꯊꯣꯡꯗꯗ ꯀꯣꯂ ꯍꯋꯥ ꯀꯥꯡꯁꯣꯏ ꯊꯣꯡꯉꯦ ꯑꯗꯨꯒ ꯉꯥ ꯇꯥꯎꯕꯅꯦ ꯆꯥꯗ꯭ꯔꯦꯗ ꯆꯥꯛꯀ ꯆꯥꯗ꯭ꯔꯦ ꯑꯩ ꯆꯥꯗꯕꯁꯤꯗ ꯃꯣꯏ
ꯑ ꯁꯥꯊꯔꯣꯏ ꯊꯉꯦ ꯊꯦꯡꯃꯜꯂꯗꯤ ꯆꯥꯛ ꯆꯥ ꯌꯥꯔꯔꯣꯏ ꯑꯃꯨꯛꯀ ꯍꯦꯟꯅ ꯍꯥꯎꯔꯔꯣꯏ
ꯃꯔꯤ ꯁꯔꯤ ꯊꯈꯔ ꯏꯁꯦ ꯈꯔꯕꯗꯤ ꯁ ꯈꯜꯂꯦꯁꯦ ꯎꯝ
ꯃ ꯍꯧꯖꯤꯦ ꯍꯥ ꯄꯤꯛ ꯄꯤ ꯇ ꯀꯧꯋꯦ
ꯈꯨꯨꯟ ꯄꯌꯥ
ꯑꯥ
ꯋꯥꯃꯟꯗꯅ ꯈꯣꯟꯒꯦ ꯊꯣꯛꯇ꯭ꯔꯖꯥꯠꯂꯥ
ꯑꯗꯨꯏꯔ ꯈꯪꯗꯦ ꯌꯥꯝ ꯄꯤꯛꯄꯩꯇꯥꯞ ꯇꯧꯋꯦ
ꯑꯁ ꯅꯄꯥꯅ ꯑꯃꯨꯗꯣꯏꯕ ꯀꯩꯅꯣꯅꯦ ꯃꯥꯅ ꯆꯥꯛꯄꯗꯤ ꯅꯄꯥꯅ ꯑꯩꯂꯥꯛ ꯀꯣꯏꯕꯤꯔꯝ ꯁꯤꯗ ꯂꯩ ꯐꯥꯎ ꯂꯥꯛꯅꯦ ꯁꯣꯝꯗ ꯂꯥꯛꯅꯦꯍꯦ ꯑꯗꯨꯗ ꯁꯨꯝ ꯂꯩꯁꯜꯂꯛꯏꯁꯦ ꯀꯩꯅꯣ ꯁꯣꯝꯗ ꯂꯥꯎꯅꯦ ꯑꯗꯨꯗꯤ ꯐꯥꯏꯅꯦ ꯅꯪꯃꯤꯠꯇꯨꯒ ꯍꯣꯏ ꯉꯝꯃꯣꯅꯤ ꯌꯣꯛꯁꯜꯂꯦ ꯁꯤꯟ ꯁꯤꯟꯅꯕꯅ ꯊꯨꯝ ꯊꯥꯛꯑꯒ ꯍꯥꯠꯀꯦꯅ ꯊꯥꯛꯎꯔꯃꯤꯗꯕꯨꯦꯡꯒ ꯑꯃꯨꯛꯀ ꯑꯣꯏꯔꯦꯅ ꯍꯅ ꯌꯦꯡꯗꯕꯗ ꯅꯪ ꯑꯃꯨꯛ ꯌꯣꯛꯁꯟꯕ꯭ꯔꯥ꯭ꯔ
ꯌꯣꯛꯇ ꯃꯥꯜꯂꯦ ꯂꯣꯏꯁꯤꯔꯕ ꯃꯥꯜꯂꯦ ꯈꯪꯗꯦ ꯈꯔ ꯑꯃꯅꯤ ꯌꯣꯛꯄ꯭ꯔꯥ ꯈꯪꯗꯦ ꯆꯣꯛꯇꯥꯛ ꯆꯣꯛꯇꯥꯛ ꯈꯔꯗꯤ ꯂꯥꯛ ꯍ ꯋꯥ
ꯩ ꯉꯃ ꯉꯥꯛꯇꯅꯦꯃꯤ ꯑꯩꯅ ꯂꯣꯏ ꯍꯥꯠꯇꯣꯛꯏꯅꯦ ꯑꯗꯨꯒ ꯑꯅꯤꯗꯤ ꯑꯩꯈꯣꯏ ꯎꯆꯁꯤꯤꯟ ꯁꯤꯜꯂꯣ ꯍꯥꯏꯔꯛꯄꯅꯦꯕꯨ ꯁꯪꯒꯥꯗ꯭ꯔꯤꯉꯩꯗ ꯑꯩ ꯗꯕ ꯁꯦꯡꯇꯣꯛꯑꯒꯦ
ꯌꯥꯝ ꯆꯞ ꯆꯥꯅꯔꯦꯍꯦ ꯑꯗꯨꯗꯤ
ꯅꯥ ꯁꯣꯋꯥꯕꯅꯤꯗ ꯃ ꯅꯥꯕꯅ ꯊ ꯅꯍꯥꯟꯈꯩ ꯑꯗꯨꯃꯥꯏꯅ ꯃ ꯄꯨꯝꯊꯀꯦ ꯊꯕꯛ ꯄꯊ ꯁꯨꯗꯔ ꯁꯨꯔ ꯇ ꯑꯗꯨꯕ ꯃꯁꯥꯅ ꯁꯤꯤꯖꯔꯦ ꯍꯥꯏꯗꯤ ꯑꯣ ꯎꯝ
ꯑꯩꯈꯣꯏ ꯄꯥꯁꯨ ꯋꯥꯔꯕ ꯈꯪꯗꯦ ꯆꯥꯛ ꯀꯝ ꯆꯥꯗꯦ ꯇꯨꯝꯈꯨꯔꯦ
ꯃꯃ ꯑꯗꯨꯁꯨꯇꯤꯗ ꯆꯥꯛ ꯆꯗ ꯇꯨꯒ꯭ꯔꯥ
ꯑꯥ
ꯃꯣꯏꯅ ꯁꯤꯟꯕꯅ ꯍ ꯐꯕ
ꯆꯥꯛ ꯆꯥꯊꯣꯛꯑꯣ ꯇꯨꯝꯃꯣ ꯍꯥꯏꯕꯕꯨ ꯇꯥꯔꯗꯤ ꯇꯨꯝꯈ꯭ꯔꯦ
ꯑꯣ ꯈꯔꯁꯨ ꯊꯛꯆꯤꯜꯂꯛꯑ ꯑꯃꯅꯤ
ꯍꯣꯏ ꯍꯣꯏ ꯑꯗꯨꯕꯨꯗꯤ ꯍꯣꯏ ꯑꯗꯨꯣ ꯑ ꯑꯣꯏꯅ ꯍꯥꯏꯕꯗꯤ ꯋꯥꯔꯦ ꯍꯥꯏꯔꯗꯤ ꯆꯥꯛꯇꯣ ꯐꯖꯅ ꯆꯥꯊꯣꯛꯑꯒ ꯐꯖꯅ ꯄꯣꯊꯥꯕꯅꯤ ꯀꯩꯗꯧꯦ ꯃ ꯊꯛ ꯆꯜꯂꯒ ꯑꯃꯨꯛ ꯇꯧꯔ ꯍꯌꯦꯡ ꯃꯁꯥꯗꯣ ꯁꯀꯥꯟꯅꯤ ꯍꯥꯞꯦꯕꯅꯤꯗ
ꯑꯩꯉꯣꯟꯗ ꯁꯧꯀꯗ ꯅꯠꯇꯦꯕ ꯃꯉꯣꯟ ꯁꯧꯇꯣꯏꯅꯦꯕꯅ
ꯍꯣꯏ ꯍꯣꯏ ꯍꯣꯏ ꯊꯕꯛꯁꯨ ꯁꯨꯏ ꯌꯨꯁꯨꯨ ꯊꯛ ꯑ ꯍꯌꯦ ꯑꯁꯤꯗ ꯆꯥꯛ ꯆꯥꯗꯕꯤ ꯑꯃ ꯇꯨꯡꯈ꯭ꯔꯅꯤꯅ ꯆꯔꯥꯞ ꯆ ꯇꯛꯅꯔꯅꯤ ꯑꯃꯨꯛ ꯍꯅꯤꯅꯤꯅꯤꯗ
ꯅꯆꯥ ꯃꯌꯥꯝꯁꯤ ꯃꯥꯅ ꯌꯣꯛꯇꯣꯏꯅꯦꯕ
ꯍꯣꯏ
ꯃꯥꯅ ꯂꯣꯏꯅꯅꯃꯛ ꯇꯧꯗꯣꯔꯤꯕꯅꯦꯕ ꯋꯥꯅꯤ ꯍꯥꯏꯕꯤꯕꯅꯦꯕ
ꯐꯅꯦꯦ
ꯑ ꯇꯏꯗꯤ ꯊꯥꯔꯃꯦ ꯁꯄ ꯎꯝ ꯆ ꯅꯅꯥ ꯈꯔ ꯅ ꯑꯣꯏ ꯀ ꯀꯥ ꯀꯥ ꯀꯝꯗꯒ ꯁꯣꯗꯀ ꯁꯣꯝꯅꯀ ꯎꯃꯈ ꯑꯗꯩꯗꯤ ꯃꯥꯡꯒꯣꯟ ꯁꯨꯃꯥꯏꯅ ꯈꯥꯖꯤꯟꯗꯕꯁꯦ ꯍꯣ ꯍꯣꯕꯨꯖꯤꯛ ꯀꯩꯅꯣ ꯇꯧꯒꯗꯧ ꯃꯥꯟꯗ ꯂꯟ ꯊꯨꯝꯒ ꯆꯪꯉꯧ ꯃꯥꯟꯗꯕ ꯗ ꯈ ꯆꯂꯅꯦꯅ
ꯑꯃ ꯕꯤꯟꯗꯨ ꯅꯥꯀꯟ ꯑꯃ ꯀꯥ ꯑꯃ ꯌꯥꯎꯕꯅ ꯕꯤꯟꯗꯨ ꯀꯥꯎꯑꯣꯏꯗꯣꯏꯔꯥ
ꯎꯝ
ꯃꯥ ꯃꯇꯣꯝꯇ ꯀꯌꯥ
ꯃꯥ ꯃꯇꯣꯟꯗꯒꯤ ꯑꯣꯏꯗꯣꯏꯅꯦ ꯍꯪꯪꯤ ꯍꯒꯗꯦ
ꯐꯔ
ꯁꯈꯣꯏ ꯉꯥꯡ ꯃꯔꯅ ꯍꯖꯥꯔꯦ
ꯑꯗꯨꯅꯦ ꯅꯍꯥꯟꯗꯣ ꯅꯍꯥꯟ ꯁꯪꯒꯥꯕ ꯅꯨꯡꯗꯥꯡꯗꯣ ꯑꯗꯨ ꯅꯨꯡꯗꯥꯡ ꯋꯥꯏꯒ ꯁꯤꯠꯂꯦ ꯍꯥꯏꯕ ꯃꯆꯦꯅ ꯆꯠꯄꯗꯣ ꯃꯥ ꯁꯤꯠꯀꯦꯅ
ꯍꯣꯏ
ꯑꯩꯅ ꯋꯥꯏꯗ ꯑꯗꯨꯃꯥꯏꯅ ꯁꯦ ꯇꯟꯅ ꯅ ꯅꯝꯁꯤꯜꯂꯣ ꯍꯥꯏꯕ ꯁꯤꯠꯇꯨꯅ ꯑꯃꯨꯛꯁꯨ ꯇꯧꯔꯤꯌꯦ
ꯅꯦ ꯊꯕꯛ ꯇꯧꯅꯤꯡ ꯈ꯭ꯔ ꯆꯥꯠꯅꯤ ꯃꯥ ꯇꯧꯅꯤꯡꯅꯤ ꯊꯕꯛꯁꯦ
ꯍꯌꯦ ꯑꯗꯨ
ꯍ ꯑꯩꯅ ꯋꯥ ꯋꯥ ꯀꯩꯅꯣ ꯃꯨꯟꯈꯤꯅꯤ ꯋꯥꯏ ꯇꯩꯔꯦ ꯇꯩ ꯑꯩ ꯇꯩꯕꯤꯔꯛꯑꯒꯦ ꯍꯥꯏꯅꯤ ꯑꯩ ꯊꯝꯃꯣꯏ ꯊꯥ ꯂ ꯑꯩ ꯊꯥꯟꯕꯤꯔꯒꯦ ꯍꯥꯏꯅꯤꯌꯦ ꯑꯉꯥꯡꯅ ꯉꯝꯕ ꯊꯕꯛ ꯀꯩꯗꯅꯦꯀꯣ ꯃꯥ ꯂꯣꯏ ꯇꯧꯕ ꯉꯝꯃꯦꯕ ꯇꯧꯋ ꯄꯥꯈꯣꯟꯗꯣ ꯑꯃꯅ ꯑꯃꯨꯛ ꯁꯤꯅꯤ ꯑꯃꯅ ꯑꯃꯨꯛ ꯁꯤꯅꯤ ꯑꯃꯅ ꯑꯃꯨꯛ ꯁꯤꯅꯤ ꯑꯩꯅ ꯅꯨꯡꯉꯥꯏꯇꯗꯅ ꯑꯉꯥꯡꯗꯤ ꯋꯥꯔꯕꯅꯤꯅ ꯀꯟꯊꯣꯛꯄꯤꯔꯤꯅꯤ ꯁꯥꯎꯔꯤ ꯑꯗꯨꯅꯤ
ꯑꯀꯣꯏ ꯃꯤ ꯑꯃꯗꯨꯗ ꯍꯥꯏꯏꯗꯤ ꯄꯥꯈꯣꯟ ꯁꯤꯕꯒ ꯌꯥꯝ ꯌꯥꯔꯛꯄꯅꯦ ꯑꯗꯨ ꯍꯧꯖꯤꯛꯀꯥꯟꯗꯤ ꯑꯁ ꯍ ꯇꯥꯟꯂ ꯂꯩꯇꯦ
ꯍꯝ ꯃ꯭ꯔꯁꯨ ꯌꯥꯔꯦꯕ ꯂꯣꯏꯔ ꯀꯗ
ꯑ ꯌꯥꯔ
ꯂꯨꯄꯥ ꯆꯍꯨꯝꯒ ꯇꯔꯥꯃꯥꯄꯜ ꯀꯩꯅꯣ ꯇꯧꯔꯛꯑꯦ
ꯁꯉꯗꯤ ꯆꯉꯗꯤ
ꯍ ꯑꯗꯨꯂꯅꯦ
ꯇꯥꯏꯔꯒ ꯂꯩꯔꯦ ꯆꯠꯀꯗꯕꯒꯤ
ꯔꯦꯗꯤꯗ ꯑꯥ
ꯑ ꯆꯪꯖꯔꯛ ꯆꯪꯖꯔꯛꯑꯁꯨꯗꯤ ꯀꯩ ꯇꯧꯔꯒꯦ
ꯑꯩꯅ ꯌꯦꯡꯕꯀꯣ ꯅꯪ ꯇꯧꯈꯤꯕꯗꯨꯗ ꯑꯗꯨꯒ ꯑꯁꯪꯕꯗꯤ ꯑꯣꯏꯗ꯭ꯔꯤꯕ
ꯑꯥ
ꯅꯪ ꯍꯥꯏꯗꯣ ꯆꯨꯝꯃꯤꯅꯦꯅ ꯏ ꯇꯣꯒꯤ ꯉ ꯅꯪ ꯆꯥꯃꯉꯥ ꯍꯦꯜꯂꯛ
ꯑꯥ
ꯎ
ꯑꯁꯗꯤ ꯕꯦꯇꯣꯟꯗꯣ ꯑꯩꯈꯣꯏ ꯆꯦꯗ ꯑꯩꯈꯣꯏ ꯆꯦꯗꯒ ꯐꯣꯟ ꯇꯧꯔꯑꯦ ꯍꯥꯏꯕꯅꯤ ꯐꯣꯏ ꯋꯥꯔꯤ ꯁꯥꯟꯅꯁꯦꯅ
ꯑꯗꯨꯅꯦ ꯅꯎꯕꯤ ꯈ ꯁꯥꯟꯅ ꯑꯗꯨ ꯅꯥꯎꯕꯤꯗꯤ ꯊꯕꯛ ꯁꯪꯉꯤ ꯁꯪꯗꯦ ꯑꯗꯨ ꯇꯧꯏꯤ ꯇꯧꯗꯦ ꯌꯥꯝ ꯇꯧꯋꯦꯕ
ꯇ
ꯐꯗꯦ ꯑꯌꯛꯇ ꯁꯥꯟꯅꯁꯤꯦꯁꯨ ꯌꯥꯗꯦ ꯅꯨꯡꯗꯥꯡ ꯁꯥꯟꯅꯁꯤꯦꯁꯨ ꯌꯥꯗꯦ
ꯑ
ꯑꯌꯨꯛꯇꯅ ꯑꯉꯥꯡ ꯏꯁ꯭ꯀꯨꯜ ꯆꯠꯄꯩꯅꯤ ꯍꯥꯏꯅꯤ ꯅꯨꯡꯗꯥꯡꯗꯅ ꯑꯥ ꯉꯟꯅ ꯇꯨꯝꯃꯦ ꯍꯥꯏꯅꯤ
ꯍꯣꯏ ꯑꯗꯨꯕꯨꯗꯤ ꯑꯉꯥꯡ ꯃꯆꯥ ꯆꯦꯟꯕꯅꯤꯅ
ꯀꯩꯅꯣꯅꯦ ꯈꯣꯡꯈꯨꯠ ꯍꯥꯝꯕ ꯁꯦꯡꯗ꯭ꯔꯕ ꯀꯩꯅꯣ ꯌꯥꯝ ꯍꯥꯀꯠꯆꯔꯦꯅꯦ
ꯑꯩ ꯐꯣꯟꯁꯤꯗ ꯀꯅꯥꯝ ꯐꯣꯟ ꯇꯧ ꯌꯥꯗꯦ ꯋꯥꯔꯤ ꯁꯥꯟꯅꯕꯗꯤ ꯑꯗꯨꯝ ꯌꯥꯕ ꯃꯤ ꯇꯧꯔ ꯀꯣꯛꯄꯗꯤ ꯑꯗꯨꯝ ꯌꯥꯕ ꯑꯩꯅ ꯇꯧꯕꯁꯤꯅ ꯈꯪꯗꯦ ꯑꯗꯨꯝ ꯇꯥꯔꯤꯅ‌ꯦ ꯈꯪꯗꯦ ꯑꯗꯨꯝ ꯇꯧꯔꯕꯥ ꯑꯗꯨꯝ ꯃꯥꯡ ꯂꯩꯔꯕ ꯃꯔꯤ ꯃꯉꯥ ꯁꯨꯨꯔꯃꯤ ꯃꯥꯡꯂꯤꯁꯦ
ꯑꯩꯗꯤꯅ‌ꯦ ꯐꯖꯅ ꯋꯥꯔꯤ ꯁꯥꯟꯅꯕ ꯂꯣꯏꯔꯦ ꯑꯗꯨꯒꯅꯦ ꯀꯛꯊꯠꯂꯒ ꯗꯤꯁ ꯃꯦꯁꯟ ꯑꯃ ꯌꯥꯎꯔꯛꯄꯗꯣ
ꯑꯥ
ꯊꯣꯛꯂꯛꯄꯗꯨ ꯇꯥꯛ ꯂꯧꯎ ꯅꯝꯁꯤꯜꯂꯨꯔꯤꯅꯦꯃꯤ ꯈꯨꯠꯁꯦ ꯁꯣꯏꯗꯅ
ꯑ ꯀꯏꯝ ꯇꯧꯔꫭꯏ ꯑꯗꯨꯝ ꯋꯥꯔꯤꯁꯅꯂꫭꯏꯒꯔꯗꯤ ꯀꯛꯕꯨ ꯀꯥꯛꯀ ꯀꯛꯑꯗꯤ ꯑꯗꯨꯝ ꯃꯇꯣꯝꯇ ꯑꯗꯨꯝ ꯇꯧꯅꯕꯅꯦ ꯀꯩꯅꯣ ꯇꯧꯗ꯭ꯔꯁꯨ ꯌꯥꯔꯕꯅꯤ
ꯑꯗꯨꯕꯨ ꯇꯨꯝꯖꯂꯣ
ꯆꯦꯔꫭ ꯂꯩꯔꯗꯤꯕꯨꯨꯛ ꯁꯣꯏꯅꯤ
ꯖ‌ꯦꯔꫭ ꯂꯩꯔꯤꯅ‌ꯦ ꯅꯥꯎ
ꯑꯗꯨꯗꯤ ꯄꯥꯃꯨꯏꯍ‌‌ꯦ
ꯖꯤꯔꯣ ꯂꯩꯌꯦꯕ ꯑꯗꯨꯗ ꯆꯣꯡꯊꯣꯛꯏꯕ ꯃꯁꯤꯡꯗꯨꯔꯣ ꯆꯪꯉꯤꯁꯦ ꯀꯩꯅꯣꯁꯦ
ꯑ ꯃꯤꯅꯤꯠ ꯅ‌ꯦꯕ ꯑꯗꯨꯗꫭ ꯁꯀꯦꯟ ꯅꯦꯕ ꯀꫭ ꯑꯗꯨꯗꫭ
ꯎꯝ
ꯁꯦꯀꯦꯟ ꯁꯦꯀꯦꯟ ꯑꯣꯏꯗꫭꯏꯅꯦꯕ ꯑꯗꫭ ꯑꯗꯨꯗꯩ ꯑꯗꯨ ꯑꯗꯨꯗꯨꯅꯦ ꯄꯤꯔꯛ ꯑꯗꯨꯗꯨꯅꯦꯕ ꯑꯣꯏꯗꯣꯏꯗꯤ
ꯑꯣ ꯁꯦꯚꯦꯟꯇꯤ ꯊ꯭ꯔꯤꯒꯥꯏꯅ ꯂꯩꯕꯁꯨ ꯌꯥꯎꯋꯦꯕꯀꯣ
ꯍꯣꯏ ꯍꯣꯏ ꯍꯣꯏ ꯌꯥꯎꯕꯅꯦ ꯌꯥꯎꯕꯅꯦ ꯁꯚꯦꯟ ꯍꯟꯗ꯭ꯔꯦꯠ ꯁꯚꯦꯟ ꯍꯟꯗ꯭ꯔꯦꯠ ꯊꯥꯔꯇꯤ ꯀꯥꯏꯅ ꯂꯩꯕ ꯌꯥꯎꯅꯦ ꯑꯗꯨꯗ ꯑꯣꯏꯗꯣꯏꯕ
ꯎꯝ ꯖꯤꯔꯣ ꯂꯩꯒꯔꯦꯕ ꯑꯗꯨꯏꯗꯣ ꯍꯣꯏ ꯑꯗꯨ ꯁꯣꯏꯔꯦꯕ ꯑꯩꯅ ꯀꯛꯊ ꯗꯤꯁꯃꯤꯁ ꯇꯧꯊꯣꯛꯈ꯭ꯔꯦꯕ ꯀꯩꯝ ꯅꯠꯇꯕꯤꯗ ꯇꯨꯃꯤꯟꯅ ꯑꯃꯨꯠꯆꯈꯤꯕ ꯑꯣꯏꯇꯥꯗꯤ ꯌꯥꯕ ꯃꯅ ꯀꯔꯣ ꯂꯩ ꯣ ꯈ ꯄꯔꯃ ꯎꯝ ꯏꯅꯥꯎꯆꯥꯗꯨꯅ ꯀꯣꯡꯀꯥ ꯈꯤꯇ ꯊꯥꯔꯛꯑꯣꯅꯦ ꯕꯦꯇꯣꯟꯗ ꯍꯥꯏꯈꯤꯕ ꯊꯥꯔ ꯍꯟꯖꯤꯜꯂꯛꯄ ꯀꯧꯕ ꯂꯩꯇꯦ ꯏꯅꯎꯁ ꯄꯨꯡ ꯇꯔꯥ ꯇꯥꯔꯗꯨ